ꯌꯥꯔꯦ
ꯀꯩꯗꯧꯔꯤꯅꯣ
ꯀꯦꯝ ꯇꯧꯗꯤꯑꯦ ꯅꯪꯗꯤ
ꯑꯩꯁꯨ ꯆꯥꯛ ꯆꯥꯊꯣꯛꯔꯒ ꯍꯤꯞꯄꯒ ꯂꯩꯑꯦ
ꯇꯥꯕ꯭ꯔꯣ ꯆꯥꯔꯦ
ꯍꯣꯏ ꯆꯥꯔꯦ ꯑꯩꯗꯤ ꯅꯪꯗꯤ ꯆꯥꯕꯣ
ꯆꯥꯔꯦ ꯑꯩꯖꯨ ꯆꯥꯕ ꯂꯣꯏꯔꯒ ꯂꯩꯔꯤꯌꯦ
ꯀꯔꯤ ꯑꯦꯟꯁꯪ ꯆꯥꯕꯅꯣ
ꯑꯣ
ꯍꯥ ꯀꯔꯤ ꯑꯦꯟꯁꯥꯡ ꯆꯥꯕ꯭ꯔꯥ
ꯑꯥꯎ
ꯍꯥꯎꯕ꯭ꯔꯣ
ꯇꯥꯏꯌꯦ
ꯀꯔꯤ ꯏꯟꯁꯪ ꯆꯥꯏꯌꯦ
ꯏꯁ ꯑꯜꯂꯨꯅꯦꯗ
ꯍꯥꯎꯕꯅꯤꯗ ꯑꯜꯂꯨꯗꯤ ꯀꯅꯥꯅ ꯊꯣꯡꯕ
ꯅꯪꯗꯤ
ꯑꯈꯣꯏꯗꯤ ꯁꯟꯁꯥ ꯆꯥꯏꯌꯦ
ꯍꯧꯖꯤꯛ ꯅꯪ ꯀꯣꯟ ꯇꯥꯕꯗꯣ ꯌꯥꯝ ꯇꯞꯅ ꯇꯥꯏꯌꯦ ꯀꯣꯂꯨꯝꯗꯣ ꯄꯨꯗꯩꯅꯦ ꯅꯪ ꯕꯣꯂꯨꯝ ꯐꯨꯜ ꯂꯩꯈꯠꯇ꯭ꯔꯥꯥ ꯁꯨꯝ ꯇꯥꯕ ꯅꯨꯡꯉꯥꯏꯇꯦ ꯕꯣꯂꯨꯝ ꯐꯨꯜ ꯂꯩꯈꯠꯄ꯭ꯔꯥ ꯅꯪ
ꯍꯣꯏ ꯇꯥꯕꯔꯣ
ꯎꯝ ꯇꯥꯏꯌꯦ
ꯌꯥꯔꯕ ꯍꯧꯖꯤꯛꯇꯤ
ꯌꯥꯔꯦ
ꯎꯝ ꯅꯣꯏ ꯑꯜꯂꯨ ꯆꯥꯏ ꯍꯥꯏꯕ
ꯑꯜꯂꯨ ꯏꯟꯖꯥꯡ ꯆꯥꯏ
ꯀꯅꯥꯅ ꯊꯣꯡꯕꯅꯣ
ꯃꯤꯅ ꯊꯣꯡꯕ ꯃꯃꯤꯠ ꯑꯅꯤ ꯄꯥꯟꯕ ꯃꯤꯅ
ꯅꯪꯗꯤ ꯆꯥꯅꯤꯡꯉꯥꯏ ꯊꯛꯅꯉꯥꯏ ꯕꯖꯠꯂꯣ
ꯇꯥꯕ꯭ꯔꯣ
ꯇꯥꯏꯌꯦ ꯇꯥꯗ꯭ꯔꯣ
ꯌꯥꯝ ꯇꯥꯗꯕ ꯍꯧꯖꯤꯛ ꯇꯥꯔꯦ ꯑꯉꯥꯡ ꯂꯥꯁꯇ ꯉꯥꯡꯉꯛꯄꯗꯣ
ꯀꯩ ꯇꯧꯕ ꯖꯠꯂꯀꯣ
ꯈꯪꯗꯦ ꯇꯥꯔꯦ ꯍꯧꯖꯤꯛꯇ
ꯅꯪꯅ ꯆꯥꯛ ꯊꯣꯡꯗꯕꯒꯤꯅꯦ ꯑꯗꯣ
ꯅꯪ
ꯆꯥ ꯆꯥꯅꯤꯡꯉꯥꯏ ꯈꯛꯉꯥꯏꯁꯤꯅꯤ
ꯃꯊꯪꯗꯤ ꯊꯣꯡꯉꯒꯦ ꯑꯗꯨꯗꯤ
ꯍꯣꯏ ꯃꯊꯪꯗꯤ ꯐꯖꯥꯅ ꯊꯣꯡꯕꯤꯌꯣꯀꯣ
ꯎꯝ ꯃꯊꯪꯗꯤ ꯐꯠꯖꯅ
ꯑꯗꯨꯁꯨ ꯑꯃꯨꯛ ꯊꯣꯡꯕ ꯍꯩꯇꯦ ꯍꯩꯅ ꯃꯃꯥꯕꯨ ꯑꯗꯨꯝ ꯀꯥꯎꯔꯒ ꯂꯩ
ꯍꯩꯌꯦ ꯀꯃꯥꯏꯅ ꯍꯩꯔꯣꯏꯗꯣꯏꯅꯣ ꯆꯥꯛ ꯊꯣꯡꯕꯕꯣ
ꯏꯁ ꯀꯨꯀꯔ ꯅꯠꯇ꯭ꯔꯗꯤ ꯍꯩꯗꯣꯏꯀꯣ
ꯀꯨꯀꯔ ꯅꯠꯇꯕꯁꯨ ꯍꯩꯌꯦ
ꯑꯁ ꯊꯥꯏꯅꯦ ꯑꯗꯨꯗꯤ
ꯑꯗꯣ ꯑꯆꯧꯕꯗꯨꯗꯤ ꯑꯃꯥꯐꯥꯎ ꯊꯣꯡꯗꯕꯅꯤꯅ ꯀꯤꯖꯩ
ꯎꯝ
ꯑꯩꯗꯤ ꯄꯥꯔꯇꯤ ꯄꯥꯔꯇꯤꯒꯤ ꯊꯣꯡꯕ ꯄꯤꯛꯅꯤꯛ ꯆꯠꯄꯗ ꯊꯣꯡꯕ ꯂꯩꯗꯅ
ꯑ
ꯑꯗꯨꯒꯨꯝꯕꯗꯨꯗꯤ ꯑꯃꯔꯛꯐꯥꯎ ꯊꯣꯡꯗ꯭ꯔꯤ ꯀꯤꯖꯩ ꯗꯨꯗꯤ
ꯇꯝꯃꯣ ꯇꯝꯃꯣ ꯅꯣꯏ ꯁꯨꯝ ꯑꯥ ꯅꯣꯏ ꯏꯃꯨꯡꯁꯤꯡꯗꯤ ꯆꯛ ꯆꯥꯈ꯭ꯔꯕꯣ ꯃꯣꯏꯁꯨ
ꯆꯥꯔꯦ ꯐꯣꯟ ꯌꯦꯡꯉ ꯂꯩꯕ ꯂꯩ ꯌꯦ ꯐꯝꯃꯒ ꯂꯩꯕ ꯂꯩꯌꯦ
ꯑꯉꯥꯡ ꯑꯁ ꯍꯟꯗꯛꯀꯤ ꯕꯣꯜ ꯌꯦꯡꯒꯗꯧꯕꯁꯤꯗꯤ ꯃꯇꯝꯁꯤꯗꯤ ꯑꯁ ꯉꯥꯟꯅ ꯇꯨꯝꯕ ꯇꯥꯔꯦꯅꯦꯒꯣ
ꯎꯝ ꯑꯦ ꯅꯪ ꯆꯥꯛ ꯆꯥꯔꯕꯣ ꯀꯥꯎꯈꯔꯦ
ꯆꯥꯔꯦ ꯑꯈꯣꯏꯗꯤ
ꯔꯣꯅꯥꯜꯗꯣꯗꯣ ꯄꯨꯡ ꯀꯌꯥꯗꯅꯣ
ꯃꯉꯥ ꯃꯈꯥꯏ
ꯑꯩ ꯌꯦꯡꯉꯔꯣꯏ ꯑꯩ ꯉꯁꯤ ꯅꯥꯔꯒ ꯂꯩꯔꯤꯅꯦ
ꯀꯔꯤ ꯅꯥꯕ ꯍꯧꯔꯛꯄꯒꯤ
ꯅꯠꯇꯦ ꯑꯩꯗꯣ ꯀꯩꯅꯣ ꯏꯁꯥꯗꯣ ꯉꯝꯗꯕ ꯁꯥꯒꯠꯄ ꯏꯪꯕ ꯏꯁꯥꯗ ꯁꯥꯒꯠꯂꯦꯗꯅ ꯑꯗꯨꯒ ꯏꯁꯥꯗꯨꯁꯨ ꯏꯪꯉꯦ ꯑꯗꯨꯗꯨꯒ ꯌꯨꯡ ꯉꯥꯟꯕꯗꯨꯁꯨ ꯕꯤꯔꯥ ꯂꯩꯕ
ꯎꯝ
ꯑꯗꯣ ꯗꯣꯛꯇꯔ ꯆꯠꯂꯦ
ꯍꯣꯏ
ꯍꯜꯂꯛꯑꯒ ꯉꯍꯛ ꯇꯨꯝꯃꯒ ꯆꯥꯛ ꯆꯥ ꯂꯣꯏꯔꯒ ꯐꯣꯟ ꯆꯔꯖ ꯇꯧꯔꯝꯃꯦ ꯆꯥꯛ ꯆꯥꯔꯨꯔꯦ ꯑꯗꯨꯒ ꯂꯥꯛꯑꯦ ꯐꯣꯟꯗꯨ ꯋꯥꯠꯆꯦꯞꯇ ꯆꯪꯉꯦ ꯑꯗꯨꯗꯨꯒ ꯍꯤꯗꯥꯛꯇꯣ ꯑꯃ ꯆꯥꯔꯦ ꯉꯍꯥꯛ ꯂꯩꯔꯗꯤ ꯑꯃ ꯑꯃꯨꯛ ꯆꯥꯔꯅꯤ
ꯏꯁꯤꯡꯁꯨ ꯌꯥꯝ ꯊꯛꯑꯣꯅ
ꯏꯁꯤꯡꯗꯣ ꯎꯝ ꯉꯁꯥꯏꯗꯣ ꯑꯩꯒꯤ ꯕ꯭ꯔꯥꯎꯟ ꯀꯂꯔ ꯑꯣꯜꯂꯛꯑꯕ ꯈꯪꯕ
ꯑꯣ
ꯑꯗꯨꯒꯤ ꯑꯩꯅ ꯄꯥꯈꯠꯄꯁꯤꯗꯤ ꯀꯃꯥꯏꯟ ꯇꯧꯔ ꯖꯥꯠꯂꯣꯅꯦꯅ ꯑꯩꯅꯣ ꯏꯁꯤꯡꯗꯣ ꯃꯣꯔ ꯗꯦꯟ ꯇꯨ ꯂꯤꯇꯔꯁ ꯑꯁꯤ ꯉꯁꯤ ꯊꯛꯑꯦꯕꯀꯣ
ꯑ
ꯑꯗꯣ ꯅꯪ ꯗꯥꯛꯇꯔꯗ ꯌꯦꯡꯕꯗꯣ ꯑꯁꯤꯅꯅꯦ ꯃꯥꯅꯅꯦ ꯑꯗꯨ ꯍꯥꯏꯕꯤꯗ꯭ꯔꯣ
ꯍꯥꯏꯗꯦ ꯑꯥ ꯅꯪ ꯏꯁꯤꯡꯗꯣ ꯌꯥꯝ ꯊꯛꯆꯟꯂꯣ ꯍꯥꯏꯌꯦ ꯑꯗꯣ ꯎꯝ ꯑꯁꯤ ꯍꯤꯗꯥꯛꯇꯤ ꯆꯥꯕ ꯂꯣꯏꯔꯒ ꯑꯃꯨꯛ ꯂꯥꯛꯑꯣ ꯁꯤ ꯆꯥꯕ ꯂꯣꯏꯔ ꯃꯇꯨꯡꯗ ꯐꯠꯇ꯭ꯔꯗꯤ ꯌꯨꯔꯤꯟ ꯇꯦꯁ
ꯑꯜꯁꯔꯒꯨꯝꯕꯁꯨ ꯇꯣꯏꯅ ꯊꯣꯛꯄ꯭ꯔꯥ ꯅꯪ
ꯑꯥ
ꯑꯜꯁꯔꯗꯤ ꯇꯣꯏꯅ ꯊꯣꯛꯇꯦꯀꯣ
ꯀꯩ ꯍꯥꯏꯅꯣ
ꯑꯜꯁꯔ ꯑꯜꯁꯔ ꯍꯥꯏꯕꯗꯣ
ꯑꯜꯁꯔ ꯍꯥꯏꯗꯤ ꯀꯔꯤꯅꯣ ꯈꯪꯗꯦ ꯂꯩꯅꯥꯔꯣ
ꯑꯜꯁꯔꯁꯦ ꯑꯥ ꯑꯩꯈꯣꯏꯒꯤ ꯌꯥꯠꯀꯤ ꯃꯇꯩꯗ ꯋꯥꯏꯠ ꯀꯂꯔ ꯔꯥꯎꯟ ꯃꯆꯥ ꯃꯆꯥ ꯊꯣꯛꯄꯗꯣ ꯅꯥꯕꯗꯣ
ꯀꯗꯥꯏꯗ ꯊꯣꯛꯄ
ꯅꯪꯒꯤ ꯂꯤꯞꯁꯀꯨꯝꯕꯗ ꯃꯅꯨꯡꯗ
ꯃꯅꯨꯡꯗ
ꯎꯝ ꯇꯪꯗꯥ ꯇꯪꯁꯨ ꯊꯣꯛꯑꯦ
ꯈꯪꯗꯦꯗ
ꯎꯝ ꯃꯅꯨꯡ ꯃꯅꯨꯡꯁꯥꯖꯦ ꯃꯣꯠꯈ꯭ꯔꯗꯤ ꯁꯨꯃꯥꯏ ꯊꯣꯛꯑꯦ ꯍꯥꯏꯕ ꯑꯗꯨ ꯏꯁꯤꯡꯗꯤ ꯌꯥꯝ ꯊꯛꯅꯤꯡꯉꯥꯏ ꯂꯩꯕ ꯃꯥꯜꯂꯦ
ꯎꯝ ꯑꯩꯗꯣ ꯉꯁꯥꯏꯗꯣ ꯄꯥꯈꯠ ꯄꯅꯥ ꯂꯣꯏꯔꯕꯅꯦ ꯈꯪꯕ꯭ꯔꯥ ꯍꯥꯟꯕꯗꯨꯁꯨ ꯇ꯭ꯋꯦꯟꯇꯤ ꯍꯦꯜꯂꯝꯒꯅꯤ ꯉꯁꯤ ꯍꯥꯟꯕꯁꯦ
ꯏꯁ
ꯏꯁꯤꯡꯁꯦ ꯃꯌꯥꯝ ꯊꯛꯆꯜꯂꯦ ꯑꯗꯨꯒ ꯑꯃꯨꯛ ꯃꯤꯅꯤꯠ ꯑꯃ ꯂꯩꯔꯣ ꯍꯥꯟꯒꯅꯤ ꯃꯤꯅꯤꯠ ꯑꯃ ꯂꯩꯔꯥ ꯍꯥꯟꯕꯅꯤ
ꯎꯝ ꯍꯤꯗꯥꯛꯇꯤ ꯆꯥꯔꯦꯀꯣ ꯃꯇꯝ ꯆꯥꯅ
ꯆꯥꯛ ꯇꯣꯛꯑꯥ ꯑꯃ ꯆꯥꯔꯦ ꯍꯧꯖꯤꯛ ꯉꯍꯥꯛ ꯂꯩꯔꯥꯒ ꯑꯃ
ꯎꯝ ꯀꯩꯗ ꯂꯩ ꯂꯩꯌꯦꯡꯕꯅꯣ ꯅꯣꯏ ꯑꯥ ꯅꯣꯏꯒꯤ ꯃꯄꯥꯟꯗꯨꯗꯨꯔꯣ
ꯎꯝ ꯀꯩ ꯍꯥꯏꯅꯣ
ꯆꯤꯛꯁꯤꯟꯅ ꯂꯩꯌꯣ ꯏꯁ ꯏꯁ ꯏꯁꯥ ꯅꯥꯕ ꯌꯥꯗꯦ ꯍꯟꯗꯛ ꯃꯇꯝꯁꯤꯗ
ꯂꯩꯗꯣꯏꯅꯦ
ꯎꯝ ꯅꯁꯥꯗꯣ ꯐꯖꯅ ꯁꯥꯒꯠꯂꯣ ꯏꯪꯍꯜꯂꯨꯅꯨ
ꯍꯧꯖꯤꯛ ꯈꯔ ꯁꯥꯒꯠ ꯄ ꯋꯥꯂꯦ ꯑꯩꯗꯣ ꯄꯨꯔꯥ ꯐꯤꯔꯣꯟꯒ ꯁꯦꯠꯆꯜꯂꯒ ꯑꯩꯗꯤ ꯐꯤꯔꯣꯟ ꯁꯦꯠꯂꯒ ꯇꯨꯝꯕ ꯍꯩꯇꯦꯕꯀꯣ ꯑꯗꯨ ꯑꯣꯏꯔꯁꯨ ꯅꯥꯔꯕꯅꯤꯅ ꯉꯁꯥꯏꯗꯣ ꯂꯧꯊꯣꯛꯄ ꯐꯥꯎ ꯇꯜꯂꯕ ꯈꯪꯕꯔꯥ ꯑꯗꯨꯒꯤ ꯗꯥꯏꯔꯦꯛ ꯐꯃꯨꯡꯗ ꯀꯥꯈꯠꯂꯦ ꯑꯗꯨꯒ ꯕꯂꯦꯡꯀꯦꯠꯇꯣ ꯁꯨꯞꯆꯜꯂꯦ ꯐꯤꯔꯣꯟꯗꯣ ꯂꯧꯊꯣꯛꯇꯔ꯭ꯦ ꯑꯗꯨꯝ ꯁꯨꯞꯆꯜꯂ ꯇꯨꯝꯃꯦ ꯇꯨꯝꯃꯦ ꯇꯨꯝꯃꯦ
ꯎꯝ
ꯑꯩꯅ ꯉꯁꯥꯏ ꯇꯦꯛꯁ ꯊꯥꯔꯛꯄꯗꯣ
ꯍꯥ
ꯑꯗꯨꯀꯥꯟꯗꯅꯦꯕ ꯄꯣꯊꯥꯔꯒꯦꯅ ꯇꯧꯕꯅꯦꯕ ꯑꯗꯨꯗ ꯐꯣꯟ ꯇꯧꯖꯦꯔꯥ ꯅꯃꯨꯛ ꯈꯜꯂꯕ ꯑꯩꯒ ꯑꯗ ꯈꯜꯂꯒ ꯑꯗꯨꯝ ꯇꯨꯝꯒꯔꯦ ꯑꯗꯨꯗꯩ ꯇꯨꯝꯕꯗꯣ ꯀꯨꯏꯗ꯭ꯔꯤ ꯑꯩꯅ ꯍꯧꯖꯤꯛ ꯍꯧꯒꯠꯄ ꯑꯗꯣ ꯍꯧꯒꯠꯄꯗ ꯈꯔ ꯐꯔ ꯂꯩꯔꯝꯃꯦ ꯍꯧꯖꯤꯛ
ꯎꯝ ꯏꯁꯥ ꯅꯥꯕ ꯌꯥꯗ꯭ꯔꯦ ꯍꯟꯗꯛ ꯃꯇꯝꯁꯤꯗ ꯅꯠꯇ꯭ꯔꯣ
ꯅꯥꯅꯤꯡꯗꯦꯅꯦ ꯑꯩꯁꯨ
ꯆꯛꯇꯤ ꯐꯖꯅ ꯆꯥꯕ꯭ꯔꯣ
ꯆꯥꯛꯇꯤ ꯑꯌꯨꯛꯇ ꯅꯨꯡꯗꯥꯡꯗꯅ ꯍꯦꯟꯅ ꯆꯥꯏ
ꯑꯣ
ꯑꯌꯨꯛꯇꯒ ꯀꯩꯅꯣꯒꯤ ꯇꯥꯏꯃꯤꯡꯒ ꯌꯥꯝ ꯆꯥꯅꯤꯡꯗꯕ ꯑꯗꯨꯒꯤ ꯅꯨꯃꯤꯗꯥꯡ ꯇꯥꯔꯗꯤ ꯆꯥꯅꯤꯡꯉꯦ
ꯎꯝ
ꯑꯌꯥꯝꯕ ꯗꯤꯅꯔꯗ ꯈ ꯌꯥꯝ ꯆꯥꯏ
ꯎꯝ ꯍꯌꯦꯡ ꯂꯩ ꯈꯨꯔꯨꯝꯕ ꯆꯠꯇꯣꯏꯔꯣ ꯑꯌꯨꯛꯇ
ꯌꯦꯡꯕ ꯇꯥꯔꯦ
ꯅꯪꯗꯤ ꯆꯠꯇꯣꯏꯔꯣ
ꯍꯥꯥꯌꯥ
ꯆꯠꯇꯣꯏꯔꯣ ꯅꯪꯗꯤ
ꯑꯁ ꯈꯪꯗ꯭ꯔꯤꯅꯦ ꯀꯃꯥꯏ ꯇꯧꯗꯣꯏꯅꯣ ꯈꯪꯗ꯭ꯔꯦ ꯌꯦꯡꯕ ꯇꯥꯔꯦ ꯑꯩꯁꯨ
ꯆꯠꯇꯧ ꯃꯥꯟꯗ꯭ꯔꯦꯗ ꯕꯣꯜ ꯂꯩꯕꯗꯨꯅ
ꯈꯪꯗ꯭ꯔꯤꯗ ꯉꯥꯏꯕ ꯇꯥꯔꯦ
ꯑꯩ ꯀꯟꯐꯥꯝ ꯇꯥꯕꯤꯔꯨꯒꯅꯦ ꯆꯠꯂꯔꯣꯏ
ꯎꯝ ꯅꯣꯏꯗ ꯍꯥꯏ ꯌꯥꯝ ꯄꯥꯝꯕ꯭ꯔꯣ?
ꯑ
ꯍꯩ ꯄꯥꯟꯕ꯭ꯔꯣ ꯍꯩꯅꯧꯒꯨꯝꯕ꯫
ꯍꯩꯅꯧ ꯁꯦ ꯀꯔꯤꯅ ꯀꯥꯎꯈꯔꯦ ꯑꯣ ꯍꯩꯅꯧꯁꯦ ꯌꯥꯝ ꯄꯥꯟꯗꯦꯗ꯫
ꯂꯩꯕꯨꯗꯤ ꯂꯩꯕ ꯃꯥꯏ ꯄꯥꯟꯕꯤ꯫
ꯑꯥꯎ ꯂꯩꯌꯦ ꯑꯩꯈꯣꯏ ꯑꯩꯈꯣꯏꯒꯤꯗꯨ ꯃꯌꯥꯝ ꯂꯩꯔꯝꯕꯅꯦꯕ꯫ ꯑꯗꯨ ꯂꯣꯏꯅ ꯂꯧꯊꯣꯛꯈ꯭ꯔꯦ꯫
ꯑꯣ ꯍꯣꯏꯅꯦ ꯑꯣ